ꯍꯜꯂꯣ
ꯍꯜꯂꯣ
ꯇꯥꯔꯕꯣ
ꯑꯣ ꯍꯣꯏ
ꯎꯝ ꯀꯩꯗꯧꯔꯤꯒꯦ
ꯂꯥꯔꯤꯛ ꯄꯥꯒꯦ ꯇꯧꯔꯛꯏ
ꯑꯣ ꯑꯁ ꯑꯦꯛꯖꯥꯝ ꯋꯥꯠꯇ꯭ꯔꯕꯣ
ꯑꯦꯛꯖꯥꯝ ꯍꯧꯋꯦꯟ ꯄꯨꯡ ꯑꯅꯤꯗ ꯂꯩ ꯑꯗꯨꯒꯤ
ꯎꯝ ꯀꯌꯥꯝ ꯄꯥꯔꯒꯦ
ꯄꯥꯥꯗꯦꯗꯥ ꯁꯨꯝ ꯐꯥꯛꯇꯣꯛꯄꯅꯤꯗ
ꯁꯦꯃꯤꯁꯇꯔ ꯑꯦꯛꯖꯥꯝ ꯅꯠꯇ꯭ꯔꯣ
ꯑꯥ ꯁꯤꯃꯤꯁꯇꯔ ꯑꯦꯛꯖꯥꯝ ꯑꯣꯏꯗꯣꯏꯅꯦ
ꯎꯝ ꯗꯦꯠ ꯀꯌꯥꯗ ꯂꯣꯏꯕꯅꯣ
ꯑꯩꯈꯣꯏ ꯑꯦꯛꯖꯥꯝꯗꯤ ꯍꯧꯗ꯭ꯔꯤ ꯕꯣꯇꯤꯀꯦꯜ ꯑꯦꯛꯖꯥꯝ ꯑꯣꯏꯅꯇꯧꯔꯤ ꯑꯦꯛꯖꯥꯝꯅꯤ ꯗꯦꯠ ꯁꯤꯛꯁꯇ ꯑꯣꯏꯅ ꯍꯧꯏ
ꯑꯣ ꯄ꯭ꯔꯤꯇꯤ ꯑꯍꯣꯏꯒꯤꯗꯤ ꯅꯍꯥꯟꯋꯥꯏꯗꯤ ꯄ꯭ꯔꯦꯛꯇꯤꯀꯦꯜꯅ ꯀꯣꯟꯅ ꯇꯧꯔꯒ ꯁꯦꯃꯤꯁꯇꯔ ꯑꯦꯛꯖꯥꯝꯅ ꯍꯥꯟꯅ ꯇꯧꯊꯣꯛꯑꯦ
ꯑꯈꯣꯏꯗꯤ ꯁꯨꯃꯥꯏꯗꯗꯤ ꯑꯦ ꯄ꯭ꯔꯣꯇꯤꯀꯥꯜꯗ ꯍꯥꯟꯅ ꯇꯧꯔꯦ ꯑꯗꯨꯒ ꯊꯤꯌꯔꯤꯗꯣ ꯀꯣꯟꯅ ꯇꯧꯌꯦ
ꯎꯝ ꯍꯣꯏ ꯑꯗꯨꯁꯨ ꯌꯥꯔꯝꯅꯤꯌꯦ
ꯑꯗꯨꯅ ꯈꯔ ꯊꯕꯛ ꯅꯨꯡꯉꯥꯏꯗ ꯂꯥꯏꯔꯤꯛ ꯄꯥꯕꯁꯦ
ꯑꯣ ꯅꯠꯇ꯭ꯔꯗꯤ ꯊꯤꯑꯣꯔꯤ ꯂꯣꯏꯔꯒ ꯑꯃꯨꯛ ꯄ꯭ꯔꯦꯛꯇꯤꯀꯦꯜꯒꯤ ꯑꯃꯨꯛ ꯃꯊꯥ ꯁꯥꯕꯗꯣ
ꯎꯝ ꯄꯥꯅꯤꯡꯗꯕꯗꯣ ꯊꯤꯌꯣꯔꯤ ꯂꯣꯏꯔꯦꯗꯤ
ꯎꯝ ꯑꯦꯛꯖꯥꯝ ꯂꯣꯏꯔꯦ ꯈꯜꯂꯒ ꯀꯣ
ꯎꯝ
ꯎꯝ ꯑꯈꯣꯏꯗꯣ ꯑꯦꯛꯖꯥꯝ ꯂꯣꯏꯔꯒ ꯁꯤꯡꯖꯨ ꯆꯥꯟꯅꯁꯦ
ꯅꯣꯏ ꯀꯥꯏ ꯂꯩꯥꯏꯒꯦ
ꯑ ꯍꯣꯁꯇꯦꯜꯗ ꯂꯩꯌꯦ ꯑꯈꯣꯏꯁꯨ
ꯌꯦꯡꯁꯦ ꯆꯥꯕ ꯌꯥꯕ꯭ꯔꯥꯅ
ꯎꯝ
ꯇꯧꯒꯥꯏ ꯂꯣꯏꯔꯦ ꯂꯩꯁꯥꯔꯤ ꯉꯩꯗ ꯅꯠꯇ꯭ꯔꯥ
ꯍꯣꯏ ꯅꯨ ꯂꯩꯁꯥꯔꯤꯉꯩꯗ ꯅꯨꯡꯉꯥꯏꯍꯧꯗ꯭ꯔꯗꯤ
ꯍꯅꯨꯔꯒꯥ ꯀꯩꯝꯁꯨ ꯌꯥ ꯀꯩꯝꯁꯨ ꯇꯧꯕ ꯌꯥꯔꯣꯏ
ꯎꯝ
ꯈꯔ ꯅꯨꯡꯉꯥꯏꯊꯣꯛꯑ ꯂꯣꯏꯔꯦꯁꯦ
ꯍꯣꯏ ꯑꯗꯨꯅꯤ ꯅꯨꯡꯉꯥꯏꯊꯣꯛꯑ ꯂꯩꯍꯧꯔꯗꯣꯏꯅꯦ ꯍꯧꯖꯤꯛꯇꯤ
ꯎꯝ
ꯌꯨꯝ ꯄꯥꯟꯈ꯭ꯔꯗꯤ ꯅꯨꯡꯉꯥꯏꯕ ꯐꯪꯉꯔꯣꯏꯗ꯭ꯔꯣꯏꯅꯤ
ꯇꯧꯅꯤꯡꯕꯁꯨ ꯇꯧꯔꯣ ꯇꯧꯕ ꯌꯥꯔꯔꯣꯏ
ꯍꯣꯏ
ꯑꯗꯨ ꯂꯩꯁꯥꯔꯤꯉꯩꯗ ꯈꯔ ꯂꯪ ꯍꯧꯕꯗꯣ
ꯎꯝ ꯍꯧꯖꯤꯛ ꯃꯤ ꯃꯌꯥꯝꯁꯦ ꯊꯝꯕ ꯌꯥꯝꯅ ꯁꯥꯠꯄꯒꯤ ꯀꯣꯏꯕ ꯑꯗꯨꯝ ꯆꯠꯂꯤꯗꯅ ꯊꯝꯕꯥꯜ ꯁꯥꯠꯄ ꯃꯐꯝꯗ
ꯑꯥ
ꯅꯪꯗꯤ ꯆꯠꯂꯨꯔꯕꯣ
ꯆꯠꯇꯦꯗ ꯑꯩꯗꯤ ꯃꯅꯤꯄꯨꯔꯗ ꯂꯩꯇꯕꯅꯤꯅ ꯑꯨꯡꯕꯅꯣꯍꯥꯏꯇꯦ ꯆꯠꯅꯤꯡꯉꯦ ꯎꯄꯥꯏ ꯂꯩꯇꯦ ꯑꯗꯨꯝ ꯌꯦꯡꯕ ꯇꯥꯔꯦꯗꯣ
ꯍꯣꯏ ꯑꯗꯨꯅꯦ
ꯌꯥꯝ ꯉꯟꯅ ꯍꯧꯒꯠꯂꯝꯃꯤꯅ ꯅꯣꯏꯗꯤ
ꯎꯝ ꯑꯩ ꯌꯥꯍꯧ ꯉꯟꯅ ꯉꯟꯅ ꯍꯧꯒꯠꯂꯦ
ꯅꯨꯡꯉꯥꯏ ꯉꯝꯗꯦ
ꯅꯪꯁꯨ ꯑꯦꯛꯖꯥꯝ ꯂꯩꯕꯒꯤ ꯉꯟꯅ ꯍꯧꯒꯠꯂꯤꯔꯣ
ꯍꯣꯏ ꯑꯗꯨ ꯅꯠꯇ꯭ꯔꯗꯤ ꯍꯧꯒꯠꯂꯨꯏ
ꯎꯝ
ꯀꯃꯥꯏꯟ ꯇꯧꯌꯦꯅ ꯍꯧꯒꯠꯄꯗꯣ ꯉꯝꯗꯦꯕ ꯀꯩ ꯊꯦꯡꯅ ꯇꯨꯝꯕꯅꯤꯅꯀꯣ
ꯎꯝ
ꯉꯝꯇꯦ
ꯌꯥꯝ ꯁꯥꯗ꯭ꯔꯣ ꯍꯧꯖꯤꯛꯀꯥꯟꯁꯦ
ꯑꯁ ꯁꯥꯏꯌꯦꯗ ꯇꯨꯝꯕꯒ ꯉꯝꯗꯦꯗ ꯅꯨꯡꯗꯥꯡꯗꯒꯗꯤ
ꯐꯦꯟ ꯊꯥꯔꯁꯨ ꯑꯗꯨꯝ ꯁꯥꯏ ꯍꯧꯖꯤꯛꯇꯤ
ꯑꯁ ꯐꯦꯟꯅꯤ ꯒꯥꯢꯅ ꯎꯨꯉꯨ ꯌꯥꯗ꯭ꯔꯦ ꯑꯩꯈꯣꯏꯗꯤ ꯀꯃꯥꯏ ꯇꯧꯔꯤꯅꯣ ꯈꯪꯗꯦ
ꯎꯝ
ꯍꯣꯁꯇꯦꯜꯗꯣ ꯃꯤ ꯌꯥꯝꯃꯟꯕꯩꯔꯥꯗꯤ ꯈꯪꯗꯦꯀꯣ
ꯍꯣꯏ ꯑꯩꯈꯣꯏꯒꯤꯁꯨ ꯃꯤ ꯌꯥꯝꯃꯟꯕꯩ ꯃꯥꯥꯜꯂꯦ
ꯎꯝ
ꯌꯥꯝ ꯀꯟꯅ ꯎꯨꯟꯗꯦ ꯅꯣꯏꯒꯤꯗꯤ ꯍꯣꯁꯇꯦꯜꯗꯣ ꯂꯩꯕ ꯅꯨꯡꯉꯥꯏꯕ꯭ꯔꯣ
ꯅꯨꯡꯉꯥꯏꯇꯦꯗ ꯃꯤꯁꯨ ꯌꯥꯝꯃꯦ ꯏꯟꯁꯥꯡꯁꯨ ꯍꯥꯎꯇꯦꯗꯣ
ꯀꯩꯀꯩ ꯏꯟꯖꯥꯡ ꯄꯤꯒꯦ ꯍꯋꯥꯏ ꯈꯛꯇ ꯄꯤꯕ꯭ꯔꯥ
ꯑꯗꯨꯝ ꯀꯩ ꯍꯥꯏꯅꯤ ꯑꯗꯨꯝ ꯃꯤꯛꯁ ꯑꯗꯨꯝ ꯄꯤꯗ ꯀꯃꯥꯏ ꯍꯥꯏꯅꯤ
ꯎꯝ
ꯑꯗꯨ ꯑꯣꯏꯔꯁꯨ ꯊꯣꯡꯕꯗꯣ ꯍꯩꯇ꯭ꯔꯗꯤ ꯑꯗꯨꯝ ꯍꯥꯎꯇ꯭ꯔꯦꯗꯅ
ꯍꯣꯏ ꯑꯩꯈꯣꯏꯒꯤ ꯍꯣꯁꯇꯦꯜꯁꯨ ꯑꯌꯨꯛꯇ ꯍꯋꯥꯏ ꯈꯛꯇꯅꯤ ꯄꯤꯔꯤꯁꯦ
ꯑꯗꯨꯝ ꯍꯋꯥꯏꯗꯤ ꯅꯨꯡꯇꯤꯒꯤ ꯌꯥꯎꯏ ꯑꯗꯨꯒ ꯑꯗꯨꯝ ꯏꯟꯁꯥꯡ ꯑꯇꯣꯞꯄꯁꯨ ꯄꯤꯕꯗꯣ
ꯎꯝ
ꯑꯗꯣ ꯑꯗꯨꯝ ꯍꯥꯎꯇ꯭ꯔꯁꯨ ꯑꯗꯨꯝ ꯆꯥꯔꯦ ꯑꯗꯨꯝ ꯎꯄꯥꯏ ꯂꯩꯇꯕꯅꯤꯅ
ꯍꯧꯖꯤꯛꯁꯦ ꯀꯣꯏꯕꯁꯨ ꯌꯥꯝ ꯆꯠꯅꯤꯡꯉꯤ ꯑꯁ ꯁꯥꯕꯅꯁꯨ ꯃꯄꯥꯟꯁꯦ ꯊꯣꯛꯄ ꯉꯝꯗ꯭ꯔꯦꯗꯅ
ꯎꯝ ꯅꯨꯡꯉꯥꯏꯔꯝꯅꯤ ꯀꯩꯅꯣ ꯅꯣꯏ ꯂꯩ ꯑꯗꯨꯗ ꯂꯩꯕꯗꯨꯗꯤ
ꯅꯨꯡꯗꯤ ꯅꯨꯡꯉꯥꯏꯌꯦ ꯑꯗꯣ ꯍꯧꯖꯤꯛꯁꯦ ꯌꯥꯝ ꯁꯥꯔꯦ
ꯎꯝ ꯅꯣꯡ ꯆꯨꯗ꯭ꯔꯣ
ꯅꯣꯡꯁꯦ ꯆꯨꯏꯌꯦ ꯈꯔ ꯈꯔ ꯈꯛꯇ ꯆꯨꯏꯗ ꯌꯥꯝ ꯆꯨꯕ ꯑꯣꯏꯗꯦ ꯑꯗꯣ ꯅꯣꯡ ꯆꯨꯏ ꯍꯥꯏꯔꯁꯨ ꯀꯩꯁꯨ ꯏꯪꯗ꯭ꯔꯦ ꯑꯗꯨꯝ ꯁꯥꯏ ꯅꯣꯡ ꯆꯨꯔꯤꯉꯩ ꯉꯥꯏꯍꯥꯛꯇꯨꯗꯤ ꯏꯪꯕ
ꯎꯝ ꯇꯣꯛꯑꯗꯤ ꯁꯥꯡꯕ ꯑꯗꯨꯅ
ꯑꯥ ꯑꯍꯤꯡꯒꯁꯦ ꯁꯥꯕꯅ ꯇꯨꯝꯕ ꯉꯝꯗꯦ
ꯑꯁ ꯑꯩꯈꯣꯏꯗꯤ ꯃꯩ ꯍꯧꯕꯅꯤꯅꯦ ꯁꯥꯕꯅ ꯍꯨꯃꯥꯡ ꯑꯣꯔ ꯑꯣꯔ ꯇꯔꯥ ꯍꯧꯒꯠꯂꯦ ꯑꯩꯗꯣ
ꯎꯝ
ꯀꯩ ꯁꯤꯃꯤꯁꯇ꯭ꯔ ꯑꯣꯏꯗꯣꯏꯅꯣ ꯅꯣꯏꯗꯤ
ꯑꯩꯗꯤ ꯂꯥꯁ ꯁꯦꯃꯤꯁꯇ꯭ꯔꯅꯦ
ꯑꯣ ꯂꯣꯏꯔꯕꯣ
ꯎꯝ
ꯑꯝ ꯀꯩ ꯀꯣꯂꯦꯁ ꯇꯥꯝꯃꯤꯅꯣ
ꯑꯩ ꯑꯦꯝ ꯌꯨꯗ
ꯑꯣ
ꯈꯪꯗꯦ ꯁꯤꯁꯨ ꯂꯣꯏꯁꯤꯟꯒ꯭ꯔꯦ ꯀꯔꯤ ꯇꯧꯗꯣꯏꯅꯣ ꯀꯣꯛꯀ ꯉꯥꯎꯋꯤ
ꯃꯈꯥ ꯇꯝꯗꯔꯒ ꯅꯨꯡꯉꯥꯏꯊꯣꯛꯎ ꯀꯩꯅꯣ
ꯍꯣꯏ ꯂꯥꯏꯔꯤꯛ ꯇꯝꯃꯤꯉꯩ ꯃꯅꯨꯡꯅ ꯈ꯭ꯋꯥꯏ ꯅꯨꯡꯉꯥꯏꯀꯣ ꯂꯥꯡꯕꯒꯤꯗꯤ
ꯆꯠꯊꯣꯛꯅꯤꯡꯗ꯭ꯔꯁꯨ ꯑꯗꯨꯝ ꯀꯣꯂꯦꯖ ꯆꯠꯇꯣꯏꯅꯦꯅ ꯑꯗꯨꯝ ꯍꯥꯏꯖꯤꯟꯅꯔꯒ ꯆꯠꯄ ꯑꯗꯨꯅ
ꯍꯣꯏ ꯑꯗꯨꯅꯤ ꯑꯗꯩ ꯏꯃꯥꯟꯅꯕꯤ ꯃꯌꯥꯝꯒꯁꯨ ꯂꯩꯃꯤꯟꯅꯕꯁꯨ ꯐꯪꯉꯦꯗꯅ
ꯎꯝ ꯍꯔꯥꯎ ꯅꯨꯡꯉꯥꯏꯁꯨ ꯐꯪꯉꯦꯗꯣ
ꯍꯣꯏ ꯊꯪꯗꯦ ꯌꯥꯝ ꯅꯨꯡꯉꯥꯏ ꯑꯩꯗꯤ
ꯅꯨꯡꯉꯥꯏꯊꯣꯛꯀꯗꯕꯅꯤ
ꯎꯝ
ꯏꯃꯥꯟꯅꯕꯤ ꯃꯌꯥꯝꯒ ꯄꯨꯟꯅ ꯄꯨꯟꯅ ꯀꯣꯏꯕꯕꯨ ꯆꯠꯄꯔꯣ ꯑꯆꯥꯄꯣꯠꯄꯨ ꯆꯥꯟꯅꯕꯔꯣ
ꯍꯨꯝ
ꯏꯃꯥꯟꯅꯕꯤ ꯃꯌꯥꯝꯒ ꯄꯨꯟꯅ ꯀꯣꯏꯕꯁꯨ ꯆꯠꯂꯦ
ꯑꯆꯥꯄꯣꯠꯁꯨ ꯆꯥꯕ ꯆꯠꯂꯦ ꯑꯁ ꯌꯥꯝ ꯅꯨꯉꯥꯏ ꯅꯪꯒꯤ ꯅꯊꯟꯗ ꯂꯩꯕ꯭ꯔꯣ
ꯑꯈꯣꯏ ꯑꯣ ꯏꯊꯟꯇꯥ ꯂꯩꯇꯦꯗ
ꯑꯣ
ꯑꯗꯨꯝ ꯃꯤ ꯄꯨꯟꯅ ꯂꯩꯃꯤꯟꯅꯕꯅꯦ ꯃꯤ ꯌꯥꯝꯃꯦ ꯑꯩꯈꯣꯏ
ꯅꯣꯏꯒꯤꯗꯤ ꯇꯣꯉꯥꯟꯅ ꯊꯣꯡꯉꯒ ꯆꯥꯕ ꯌꯥꯗꯕ꯭ꯔꯣ ꯅꯣꯏꯅ ꯊꯣꯡꯖꯔ
ꯊꯣꯡ ꯌꯥꯏꯗ ꯑꯗꯨꯝ ꯀꯩꯅꯣ ꯁꯤꯖꯤꯟꯅꯔꯒꯀꯣ ꯊꯣꯡꯅꯕꯗꯣ
ꯑꯗꯨꯝ ꯃꯔꯛ ꯃꯔꯛ ꯇꯗꯤ ꯊꯣꯡꯉꯤꯗ ꯅꯨꯡꯇꯤꯒꯤ ꯊꯣꯡꯕ ꯇꯟꯂꯤꯗꯅ
ꯎꯝ
ꯑꯗꯨꯒ ꯑꯗꯨꯝ
ꯑꯈꯣꯏꯒꯤꯁꯨ ꯆꯥꯕ ꯌꯥꯗꯕ ꯅꯨꯃꯤꯠꯇꯗꯤ ꯑꯈꯣꯏꯅ ꯇꯣꯉꯥꯟꯅ ꯊꯣꯡꯖꯔꯒ ꯆꯥꯔꯦ ꯑꯗꯨꯝ
ꯎꯝ
ꯃꯤ ꯌꯥꯝꯕꯅꯤꯅ ꯃꯣꯏꯗꯣ ꯐꯖꯅ ꯊꯣꯡꯕꯤꯗꯦꯕ
ꯑꯁ ꯑꯗꯨꯝ ꯇꯧꯔꯝꯅꯤ ꯈꯪꯉꯤꯅꯦ ꯃꯤ ꯌꯥꯝꯗꯔꯗꯤ ꯃꯣꯏ ꯀꯨꯛꯁꯨ ꯂꯥꯏꯊꯣꯛꯄꯗꯣ
ꯍꯣꯏ
ꯑꯗꯨ ꯇꯧꯔꯁꯨ ꯌꯥꯏꯒꯨꯝꯕ ꯃꯣꯏ ꯀꯝꯄ꯭ꯂꯦꯟ ꯂꯥꯛꯔꯁꯨ ꯎꯄꯥꯏ ꯂꯩꯇꯣꯏꯗꯣ ꯇꯕꯤꯗꯦꯗꯣ
ꯀꯝꯄ꯭ꯂꯦꯟ ꯂꯥꯛꯑꯁꯨ ꯀꯝꯄ꯭ꯂꯦꯟ ꯇꯧꯔꯤꯉꯩ ꯅꯣꯡꯃ ꯅꯤꯅꯤ ꯈꯛꯇꯅꯤ ꯑꯃꯨ
ꯎꯝ ꯑꯗꯨꯝ ꯇꯣꯛꯈ꯭ꯔꯅꯤꯕ ꯑꯗꯨꯝ
ꯑꯍꯣꯏ
ꯀꯝꯄ꯭ꯂꯦꯟ ꯇꯧꯕꯅ ꯋꯥꯕꯗꯣ
ꯎꯝ ꯑꯁ ꯈꯨꯋꯥꯝꯅꯤ ꯃꯣꯏꯗꯣ ꯍꯥꯎꯇꯦ ꯍꯥꯏꯔꯁꯨ ꯁꯥꯎꯗꯣꯏꯅꯤ
ꯎꯝ ꯑꯩꯈꯣꯏꯗꯤ ꯇꯧ ꯌꯥꯗꯦꯌꯦ ꯑꯗꯨꯅ ꯇꯣꯛꯑꯦ ꯑꯗꯨꯝ
ꯎꯝ
ꯇꯧꯅꯤꯡꯔꯁꯨ ꯈꯥꯡꯔꯤꯗꯣ
ꯍꯣꯏ ꯀꯝꯄ꯭ꯂꯦꯟꯗꯨꯗꯤ ꯇꯧꯕ ꯌꯥꯍꯟꯕ ꯌꯥꯏ ꯃꯣꯏꯁꯨꯀꯣ
ꯈꯣꯏꯗꯤ ꯇꯧ ꯌꯥꯗꯦꯌꯦ ꯌꯥꯝ ꯁ꯭ꯇꯦꯟꯗꯔꯗ ꯃꯥꯅ ꯂꯩꯔꯤ
ꯏꯟꯁꯥꯡꯁꯨ ꯍꯥꯎꯇꯅ ꯊꯣꯡꯉꯒ ꯑꯗꯨꯝ ꯃꯣꯏꯅ ꯑꯣꯏꯅ ꯁꯛ ꯀꯥꯛꯁꯜꯂ ꯂꯩꯕꯅꯦ
ꯎꯝ
ꯌꯨꯝ ꯂꯩꯔꯤꯔꯣ ꯍꯧꯖꯤꯛꯇꯤ ꯅꯠꯇ꯭ꯔꯒ ꯍꯣꯁꯇꯦꯜ ꯂꯩꯔꯤꯔꯥ
ꯍꯣꯁꯇꯦꯜꯗ ꯂꯩꯌꯦ
ꯎꯝ
ꯑꯈꯣꯏꯒꯤ ꯑꯦꯛꯖꯥꯝ ꯑꯇꯣꯞꯄ ꯈꯔ ꯋꯥꯠꯂꯤꯕ
ꯎꯝ
ꯑꯗꯨꯒꯤ ꯌꯨꯝꯗ ꯍꯟꯕ ꯌꯥꯗꯅ ꯂꯩꯔꯤ
ꯎꯝ ꯅꯣꯏꯒꯤꯗꯤ ꯆꯥꯛ ꯄꯨꯡ ꯀꯌꯥꯗ ꯄꯤꯕꯅꯣ
ꯑꯌꯨꯛ ꯆꯥꯛ ꯄꯨꯡ ꯑꯃꯗ ꯑꯗꯨꯒ ꯅꯨꯡꯗꯥꯡꯅ ꯄꯨꯡ ꯇꯔꯦꯠ ꯑꯗꯨꯋꯥꯏꯗ
ꯎꯝ ꯑꯩꯈꯣꯏꯒꯤꯗꯤ ꯉꯜꯂꯦ ꯆꯥꯛ ꯄꯤꯕꯗꯤ ꯑꯌꯨꯛꯀꯤ
ꯎꯝ ꯕ꯭ꯔꯦꯛꯐꯥꯁ ꯑꯣꯏꯅ ꯄꯤꯕꯅꯤ ꯑꯌꯨꯛꯇ ꯑꯗꯨꯒ ꯑꯗꯨꯝ
ꯑꯣ ꯑꯩꯈꯣꯏꯒꯤꯗꯤ ꯕ꯭ꯔꯦꯛꯐꯥꯁꯁꯨ ꯄꯤꯗꯦ
ꯕ꯭ꯔꯦꯛꯐꯥꯁꯇꯤ ꯄꯤꯔꯕꯩ
ꯑꯩꯈꯣꯏꯒꯤꯗꯤ ꯇꯨꯝ ꯍꯧꯒꯠꯂꯛꯄꯒ ꯆꯥꯛ ꯄꯤꯔꯝꯃꯅꯤ ꯍꯣꯏ
ꯈꯔ ꯍꯥꯎꯕ ꯑꯣꯏꯔꯗꯤ ꯐꯗꯧꯕ ꯑꯗꯨꯁꯨ ꯅꯠꯇꯦ
ꯑꯩꯈꯣꯏꯒꯤꯁꯨ ꯑꯌꯨꯛꯁꯦ ꯍꯥꯎꯇꯕꯒꯤ ꯃꯤ ꯃꯌꯥꯝꯁꯦ ꯀꯥ ꯍꯦꯟꯅ ꯂꯧꯅꯗꯦ
ꯀꯅꯥꯟ ꯆꯥꯅꯤꯡꯗꯣꯏꯅꯣ ꯍꯥꯎꯇ꯭ꯔꯗꯤ
ꯍꯣꯏ ꯅꯨꯡꯁꯥꯒ ꯁꯥꯒꯠꯂꯛꯄꯒꯤ ꯆꯥꯅꯤꯡꯉꯛꯇ꯭ꯔꯕꯗꯣ
ꯎꯝ